ꯍꯜꯂꯣ
ꯑꯩꯒꯤ ꯃꯤꯡꯒꯨꯝꯕ ꯄꯥꯜꯂꯛꯀꯅꯨꯀꯣ
ꯑꯥ ꯅꯪꯅꯁꯨ ꯑꯩꯒꯤ ꯃꯤꯡ ꯄꯟꯕ ꯌꯥꯗꯦꯕ
ꯂꯩꯌꯨꯍꯦ ꯑꯗꯨꯒꯨꯝꯕ ꯋꯥ ꯉꯥꯡꯕ ꯌꯥꯗꯦ ꯌꯥꯔꯦꯀꯣ ꯀꯩꯗꯧꯔꯤꯒꯦ
ꯐꯤ ꯁꯥꯏ
ꯑꯣ ꯌꯥꯏꯌꯦ
ꯁꯤ ꯇꯥꯡꯖꯦ ꯌꯥꯕ꯭ꯔꯥ
ꯍꯣꯏ ꯌꯦ ꯃꯤꯛꯁꯟ ꯇꯧꯗ꯭ꯔꯕꯣ
ꯇꯨꯗꯦ ꯏꯁ ꯁꯟꯗꯦ ꯏꯪꯂꯤꯁꯇ ꯉꯥꯡꯕ ꯌꯥꯗꯕ꯭ꯔꯣ
ꯑꯩꯈꯣꯏ ꯂꯣꯟꯗ ꯉꯥꯡꯉꯣ ꯍꯥꯏꯕꯅꯤꯃꯤ ꯅꯪꯕꯣ
ꯃꯩꯇꯩ ꯂꯣꯟꯗꯥ
ꯑꯁ ꯅꯪꯁꯤꯗꯤ ꯑꯗꯨꯝ ꯋꯥ ꯉꯥꯡꯈ꯭ꯔꯅꯨ
ꯃꯩꯇꯩꯃꯌꯦꯛꯅꯦ ꯑꯁ ꯑꯩ ꯑꯩꯌꯦꯔꯄꯤꯁ ꯌꯧꯗꯥ ꯅꯨꯡꯉꯥꯏ
ꯑꯦꯌꯔꯄꯤꯁ ꯍꯞꯄꯥ ꯌꯥꯗꯦꯀꯣ
ꯑꯦ ꯏꯁꯄꯤꯀꯔ ꯊꯕꯥꯖꯨ ꯌꯥꯗꯦꯅꯦ ꯁꯤꯗꯦ
ꯎꯝ
ꯑꯁ ꯑꯗꯨꯗꯤ ꯐꯤ ꯁꯥꯕ ꯌꯥꯗꯦ ꯑꯩꯈꯣꯏ ꯏꯃꯥꯅ ꯑꯩꯅ ꯍꯨꯜꯂꯒ ꯁꯥꯕ
ꯑꯣ ꯑꯗꯣ ꯃꯤꯒꯤ ꯃꯈꯣꯟꯒꯨꯝꯕ ꯇꯥꯍꯜꯂꯛꯀꯅꯣ ꯌꯥꯔꯔꯣꯏ ꯑꯗꯨꯗꯤ
ꯑꯁ ꯐꯤ ꯁꯥꯕꯖꯦ ꯌꯥꯗꯦꯕ
ꯌꯥ ꯅꯦ ꯑꯩꯈꯣꯏ ꯉꯁꯤ ꯏꯟꯖꯥꯡꯗꯣ ꯀꯩꯅꯣ ꯑꯣ ꯍꯥꯎꯇꯦ ꯁꯧꯒ꯭ꯔꯤ
ꯑꯣ
ꯁꯧꯒ꯭ꯔꯤ ꯉꯥꯔꯧꯗꯣ ꯀꯩꯅꯣꯒꯤ ꯑꯣꯏꯟ ꯇꯧꯔꯦ ꯀꯔꯤꯕ ꯀꯣꯝꯄ꯭ꯔꯦꯛꯇꯣ ꯀꯣꯝꯄ꯭ꯔꯦꯛꯇꯣ ꯁꯤꯡꯖꯨ ꯇꯧꯋꯦ ꯈꯥꯇ꯭ꯔꯤꯛ ꯈꯥꯏ ꯆꯥꯛ ꯆꯦꯡꯌꯦꯟꯗꯧ ꯇꯧꯏ ꯆꯥꯛ ꯂꯥꯝꯕꯗꯥ
ꯎꯝ
ꯆꯦꯡꯌꯦꯟ ꯍꯥꯎꯇꯦ ꯄꯨꯛ ꯑꯩ ꯅꯣꯛꯃꯟꯒ꯭ꯔꯦ ꯅꯪ
ꯕꯕꯥꯗꯤ ꯀꯥꯏ ꯆꯠꯈ꯭ꯔꯒꯦ
ꯈꯣꯏ ꯕꯥ ꯊꯕꯛ ꯇꯧꯔꯤ
ꯑꯣ ꯅꯨꯡꯁꯥ ꯁꯥꯕ꯭ꯔꯣ
ꯅꯨꯡꯁꯥꯖꯦ ꯁꯥꯏ ꯑꯗꯨꯝ ꯑꯗꯨꯝ ꯁꯥꯏ ꯑꯗꯨꯝ ꯌꯥꯝ ꯍꯣꯏ ꯑꯃꯨꯛ ꯁꯥꯏ ꯑꯃꯨꯛ ꯅꯣꯡ ꯃꯪꯉꯦ
ꯑꯣ ꯎꯝ ꯈꯣꯏꯗꯤ ꯌꯥꯝ ꯁꯥꯏ ꯍꯦ
ꯁꯥꯏꯌꯦ
ꯁꯥꯏ ꯉꯁꯤ ꯈꯔ ꯁꯥꯏ ꯑꯗꯨꯗꯨꯒ ꯅꯨꯡ ꯁꯥꯗꯤ ꯀꯥ ꯍꯦꯟꯅ ꯊꯣꯛꯄ ꯅꯠꯇꯦ ꯑꯗꯨ ꯑꯣꯏꯔꯖꯨ ꯍꯣꯏ ꯎꯣꯝꯆꯥꯛ ꯆꯥꯛꯄꯤꯗꯣ
ꯎꯝ ꯅꯪ ꯏꯍꯥꯟ ꯍꯥꯟꯅ ꯀꯅꯥꯒ ꯋꯥꯔꯤ ꯁꯥꯟꯅꯩ
ꯃꯥ ꯆꯤꯌꯥꯏ ꯇꯨꯃꯤꯟꯅ ꯂꯩꯌꯣꯃꯤ ꯅꯪꯕꯣ
ꯀꯩꯅꯣ ꯁꯤ ꯍꯥꯏꯕ ꯌꯥꯗꯕ꯭ꯔꯣ
ꯌꯥꯗꯦ
ꯑꯣ ꯋꯥꯔꯤ ꯁꯥꯗꯕꯗꯤ ꯁꯨꯡꯌꯥ ꯌꯥꯗꯦꯕ
ꯑꯣ ꯅꯣꯏꯒꯤꯗꯤ ꯎ ꯌꯥꯝ ꯍꯧꯕ꯭ꯔꯣ ꯀꯃꯥꯏ ꯇꯧꯒꯦ
ꯅꯣꯏꯗꯤ ꯍꯧꯗꯦ ꯍꯥꯏꯔꯣ
ꯑꯩꯈꯣꯏꯗꯤ ꯎ ꯄꯥꯛ ꯍꯧꯗꯦ ꯆꯤꯡꯁꯨ ꯄꯥꯛ ꯂꯩꯇꯦ ꯅꯣꯏꯒꯤꯗꯤ
ꯑꯩꯈꯣꯏꯗꯤ ꯑꯗꯨꯝ ꯑꯩꯈꯣꯏꯒꯤ ꯑꯀꯣꯏꯕꯗ ꯈꯔ ꯀꯩ ꯀꯩꯅꯣꯝ ꯈꯔ ꯍꯧꯔꯤ
ꯑꯣ
ꯁꯥꯕꯒꯤ ꯆꯥꯡꯗꯨꯔꯣ ꯅꯪ ꯥꯏꯁꯦ ꯎꯕ ꯍꯪꯉꯛꯏꯁꯦ
ꯑꯥꯎ
ꯑꯩꯈꯣꯏꯒꯤꯗꯤ ꯎ ꯌꯥꯝ ꯍꯧꯗꯦ
ꯎꯝ ꯃꯌꯥꯝ ꯍꯧꯗ꯭ꯔꯁꯨ ꯈꯔ ꯈꯔꯗꯤ ꯑꯗꯨꯝ ꯁꯪꯉꯤ ꯍꯥꯏꯇꯥꯔꯦ
ꯑꯣ
ꯍꯤꯡꯒꯣꯟ ꯌꯥꯝ ꯂꯩꯗꯥꯏꯅꯦ
ꯏꯪꯈꯣꯜ ꯍꯥꯏꯁꯦ ꯌꯥꯝ ꯆꯥꯎꯕ ꯅꯠꯇꯦꯗ ꯃꯆꯥ ꯃꯆꯥ ꯃꯆꯥꯒꯨꯝꯕ
ꯎꯝ
ꯑꯣ ꯎꯆꯦꯛ ꯃꯈꯜ ꯃꯈꯜ ꯄꯥꯏꯔꯛꯏꯉꯣ ꯃꯆꯤꯟ ꯈꯣꯏꯕꯤ ꯎꯆꯦꯛ ꯀꯩꯀꯩꯅꯣ ꯃꯌꯥꯝ ꯄꯥꯏꯔꯛꯏꯅꯦ ꯑꯩꯈꯣꯏ ꯃꯅꯥꯛꯇ
ꯃꯥꯏꯒꯤ
ꯑꯩꯈꯣꯏ ꯑꯩꯈꯣꯏ ꯂꯩꯀꯥꯏꯒꯤ ꯅꯨꯄꯥꯁꯤꯡꯁꯤꯗ ꯂꯩꯔꯗꯤ ꯊꯣꯡꯕ ꯑꯗꯨꯝ ꯆꯥꯒꯗꯝ
ꯎꯝ ꯆꯥꯅꯗꯦ ꯎꯆꯦꯛ ꯌꯥꯝ ꯀꯩꯅꯣ ꯇꯧꯔꯦ
ꯌꯥꯝ ꯒ꯭ꯌꯥꯟ ꯇꯥꯔꯦ ꯍꯥꯏꯇꯥꯔꯦ
ꯎꯝ ꯉꯁꯥꯏ ꯑꯩꯁꯦ ꯇꯨꯝꯃꯤꯕꯅꯦ ꯇꯨꯝꯃ ꯀꯥꯟꯗꯣꯏ ꯇꯧꯔꯛꯑꯝꯗꯧ ꯄꯣꯠꯅꯦ
ꯑꯁ ꯉꯁꯥꯏꯗꯩ ꯇꯨꯝꯃꯤꯕꯣꯏꯔꯦ ꯎꯝ ꯎꯝ
ꯄꯨꯡ ꯀꯩꯅꯣꯗ ꯇꯨꯝꯃꯦ ꯕꯥꯔꯣ ꯑꯗꯥꯏꯗꯩ ꯐꯃꯨꯡ ꯆꯪꯕꯗꯨꯅ ꯆꯪꯕꯗꯨꯅ
ꯀꯌꯥ ꯐꯥꯎ
ꯄꯨꯝ ꯑꯍꯨꯝ ꯑꯗꯥꯏꯐꯥꯎꯕ ꯐꯃꯨꯡꯗ ꯂꯩ
ꯑꯁ
ꯕꯣꯟ ꯑꯃꯨꯛ ꯌꯦꯡꯉꯦ
ꯀꯔꯤ ꯉꯣꯏꯔꯥꯡ ꯕꯣꯜ ꯉꯁꯤ ꯕꯣꯜꯂꯣ ꯍꯥꯏꯁꯦ
ꯅꯠꯇꯦ ꯉꯔꯥꯡꯒꯤ ꯀꯩꯅꯣ ꯌꯦꯡꯕ ꯕꯄꯦ ꯍꯣꯏꯒꯤ ꯃꯇꯦꯝ ꯑꯃ ꯌꯦꯡꯉꯦ ꯑꯗꯨꯒꯅꯦ ꯉꯔꯥꯡ ꯑꯉꯟꯕꯗꯁꯨ ꯑꯩꯈꯣꯏꯁꯦ ꯕꯣꯟ ꯌꯦꯡꯉꯦꯕ ꯑꯩꯈꯣꯏ ꯕꯥꯅꯦ ꯑꯩꯈꯣꯏ ꯇꯥꯝꯃꯣ ꯏꯅꯝꯃ ꯂꯣꯏ ꯌꯦꯡꯉꯦ ꯗꯣ ꯀꯅꯥꯗꯒ ꯁꯥꯟꯅꯕꯅꯦ ꯀꯗꯧ ꯂꯝꯗꯨꯅ ꯀꯒꯤꯗ꯭ꯔꯦ ꯃꯣꯔꯣ ꯀꯣ ꯅ ꯀꯒ꯭ꯔꯦ
ꯑꯧ ꯐꯖꯩꯗ꯭ꯔꯣ ꯑꯗꯨꯝ ꯀꯟꯒꯅꯨ ꯍꯥꯏ
ꯌꯦꯅꯅ ꯍꯧꯕꯗꯣ
ꯎꯝ
ꯎꯝ
ꯎꯝꯅ ꯍꯣꯡꯕꯗꯨꯅ ꯑꯍꯨꯝ ꯁꯤꯅꯣꯗ
ꯑꯔꯣꯏꯕ ꯃꯤꯅꯤꯠꯇ ꯆꯜꯂꯝꯅꯤꯅꯦ
ꯑ ꯀꯩꯅꯣꯒꯤ ꯍꯥꯞ ꯃꯇꯨꯡꯗ ꯑꯅꯤꯃ ꯆꯟꯕꯒ ꯑꯔꯣꯏꯕꯗ ꯑꯃꯒ ꯆꯟꯖꯟꯒꯔꯃꯅꯦ ꯑꯍꯨꯝ
ꯎ ꯎꯝ
ꯑꯗꯣ ꯂꯣꯏꯅꯃꯛꯅ ꯁꯤꯅ ꯂꯣꯏꯅ ꯀꯥꯟꯅꯦꯅ ꯈꯜꯂꯨꯕ ꯍꯥꯏꯇꯔꯦ ꯑꯍꯥꯟꯕꯗ ꯐ꯭ꯔꯥꯁ ꯍꯞꯇ ꯌꯥꯝ ꯐꯖꯅ ꯁꯅꯩꯕ
ꯍꯥꯎ
ꯑꯗꯨꯒ ꯈꯔ ꯂꯩꯔ꯭ꯒꯗꯤ
ꯎꯝ
ꯀꯩꯅꯣꯗꯩ ꯌꯔꯣꯏ ꯍꯥꯏꯗꯨ ꯀꯩꯒꯤꯅꯣ
ꯀꯩꯗ
ꯎꯝ ꯌꯥꯏꯃ ꯁꯥꯟꯅꯕ ꯌꯔꯣꯏ ꯍꯥꯏꯗꯣ
ꯀꯣꯟꯅ ꯍꯥꯏꯔꯒꯦ ꯃꯤ ꯅꯪꯕꯣ
ꯥꯎꯝ ꯅꯪ ꯊꯕꯛ ꯆꯤꯟꯕꯒꯤꯔ
ꯑꯧ ꯃꯅ‌ꯦ
ꯎꯝ
ꯅꯪ ꯑ ꯁ꯭ꯀꯨꯜ ꯍꯩꯌꯦꯡ ꯆꯠꯇꯣꯏꯔꯣ
ꯎ ꯍꯨꯝ ꯑꯩꯈꯣꯏ ꯎꯝ ꯚꯦꯀꯦꯁꯟ ꯄꯤꯔꯤ
ꯚꯦꯀꯦꯁꯟ ꯄꯤꯔꯤꯕ꯭ꯔꯣ ꯍꯧꯖꯤꯛꯀꯥꯟ
ꯎꯝ
ꯐꯔꯦꯗ
ꯁꯃꯔ ꯕ꯭ꯔꯦꯛ ꯑꯇꯩꯗꯤ ꯎꯝ ꯗꯦꯠ ꯇꯨꯌꯦꯞ ꯐꯥꯎꯕ
ꯗꯦꯠ ꯇꯨꯌꯦꯜꯞ ꯗꯦꯠ ꯇꯨꯌꯦꯜꯞ ꯗꯦꯠ ꯇꯨꯌꯦꯜꯞ ꯑꯗꯨꯗꯤ ꯑꯗꯨꯕꯧ ꯁꯥꯟꯅꯔꯁꯤꯀꯣ ꯑꯩꯗꯤ ꯅꯪꯒ ꯇꯧꯁꯦꯕ
ꯄꯨꯡ ꯂꯩꯩꯕ꯭ꯔꯥ
ꯂꯩꯇꯦꯗ
ꯑꯥꯏꯇꯤꯟ ꯖꯨ ꯑꯗꯨꯝ ꯌꯥꯕ꯭ꯔ ꯍꯥꯏꯖꯦ
ꯑꯧ
ꯎꯝ
ꯑꯈꯣꯢ ꯑꯦꯛꯖꯥꯝ ꯀꯨꯏꯗ꯭ꯔꯦ
ꯀꯔꯝ ꯀꯥꯟꯗ
ꯇꯥꯡ ꯀꯨꯟꯅꯤꯄꯥꯟꯗ
ꯑꯥ
ꯑꯗꯨꯒ ꯇꯥꯡ ꯑꯅꯤ ꯑꯍꯨꯝꯗ ꯑꯃ ꯊꯣꯛꯑ‌ꯦ ꯑꯗꯨꯒ ꯄ꯭ꯔꯦꯛꯇꯤꯀꯦꯜ ꯑꯦꯛꯖꯥꯝ ꯂꯩꯔꯅꯤ
ꯎꯝ
ꯑꯗꯨꯒ ꯑꯗꯨꯃꯥꯏꯅ ꯑꯁ ꯌꯥ
ꯍꯣꯔꯦꯟ ꯑꯃꯨꯛ ꯇꯧꯔꯛ ꯀ‌ꯦ ꯌꯥꯕ ꯅꯠꯇ꯭ꯔꯥ
ꯌꯥꯈꯤꯔꯣꯏ ꯃꯤꯅꯤꯠ ꯇꯔꯥ ꯁꯨꯗ꯭ꯔꯤ
ꯑ‌ꯦ ꯇꯔꯥ ꯇꯔꯥ ꯁꯥꯟꯅꯒꯗꯝ ꯅꯦꯕ
ꯎꯝ
ꯍ‌ꯣꯏ ꯃꯤꯅꯤꯠ ꯀꯌꯥ ꯁꯨꯔꯒ‌ꯦ
ꯑꯩꯆꯦ ꯑꯩ ꯍꯥꯏꯔ ꯀꯥꯟ ꯍꯥꯏꯔꯛꯀꯦ ꯇꯨꯃꯤꯟ ꯂꯩꯌꯨ
ꯎꯝ ꯑ‌ꯣ ꯌꯥ ꯌꯥꯔ‌ꯦ ꯌꯥꯔ‌ꯦ
ꯎꯝ ꯅꯪ ꯊꯥꯏꯃꯁ ꯈꯪꯕ꯭ꯔꯥ
ꯍꯦꯃꯁ
ꯑꯥꯎ
ꯑ ꯈꯪꯉ‌ꯦ
ꯍꯦꯃꯁꯁꯦ ꯀꯥꯏꯗ ꯂꯩ
ꯀꯩꯅꯣ ꯐꯦꯃꯁ ꯍꯥꯏ ꯗꯤ ꯑꯐꯥꯎꯕ ꯅꯠꯇ꯭ꯔꯣ
ꯊꯥꯏꯃꯁ ꯍꯥꯏꯗꯤ ꯊꯥꯏꯃꯁ ꯄ꯭ꯂꯦꯟ ꯊꯥꯏꯔꯣꯏꯗ ꯎꯝ
ꯑꯣ ꯊꯥꯏꯃꯁꯇꯤ ꯌꯥꯝꯅ ꯄꯤꯛꯄ ꯁꯔꯨꯗꯨ ꯅꯠꯇ꯭ꯔꯣ
ꯅꯪ ꯍꯥꯏꯁꯤ ꯅꯥꯀꯣꯡꯗꯨꯔꯣ ꯑꯣ ꯗꯤꯁ ꯇꯤꯌꯥꯐ ꯁꯕꯦꯟ ꯑꯗꯨ
ꯑꯗꯨꯒꯤꯗ ꯂꯩꯗꯥꯏꯅꯦ ꯍꯥꯏꯌꯣꯠ ꯍꯥꯏꯕ꯭ꯔꯣ
ꯇꯅ ꯍꯥꯏꯗꯣ ꯑꯃꯅ ꯇꯩꯅꯔꯦꯀꯣꯅ ꯇꯧꯔꯁꯤ ꯑꯗꯨꯒꯀ ꯑꯦꯄꯦꯟꯗꯤꯛꯁꯀꯥꯏ ꯂꯩ
ꯑꯦꯄꯦꯟꯗꯤꯛꯁꯦ ꯈꯪꯉꯤ ꯀꯩꯅꯣ ꯔꯥꯏꯠ ꯁꯥꯏꯠꯅꯦ
ꯍꯥꯏ ꯁꯅꯦ ꯑꯁ ꯌꯥꯝꯌꯥꯝꯃꯩꯗ ꯑꯗꯨꯒ ꯀꯩꯅꯣꯗꯤ ꯎꯝ ꯀꯔꯤ ꯀꯔꯤ ꯇꯣꯟꯁꯤꯜꯁꯦ ꯇꯣꯟꯁꯤꯜꯗꯤꯠꯂꯣ ꯃꯔꯣꯝ ꯄꯥꯂ ꯀꯣ
ꯅꯨꯡꯁꯤꯗ ꯑꯅꯤ ꯂꯩꯁꯤꯗꯤ
ꯎꯝ
ꯑꯗꯨꯒꯗꯨꯀ ꯑꯗ ꯍꯥꯠꯁꯦꯕꯟꯦ
ꯀꯔꯤ ꯍꯥꯏꯕ
ꯍꯔꯠ ꯍꯥꯏꯕ ꯍꯔꯠꯁꯦ ꯕꯦꯟꯇ꯭ꯔꯤꯀꯜ ꯀꯌꯥ ꯂꯩ
ꯑꯦ ꯕꯦꯟꯇ꯭ꯔꯤꯛꯀꯛ ꯑꯅꯤ ꯈꯛꯇꯅꯤ ꯀꯩꯅꯣ
ꯑꯦꯇ꯭ꯔꯤꯑꯝꯗꯤ ꯀꯌꯥꯂꯦ
ꯑꯅꯤ ꯑꯅꯤ ꯀꯩꯅꯣ ꯂꯦꯐ ꯔꯥꯏꯠ ꯑꯦ ꯑꯩꯗꯤ ꯈꯪꯉꯤ ꯀꯩꯅꯣ ꯑꯃꯅ ꯕꯥꯏ ꯕꯥꯏꯛꯀ ꯏꯁꯄꯤꯠ ꯑꯃꯅ ꯇ꯭ꯔꯥꯏꯀ ꯏꯁꯄꯤꯠ
ꯑꯗꯨ ꯕꯦꯟꯇ꯭ꯔꯤꯀꯜꯁꯅꯗꯤ ꯑꯩꯁꯦ ꯌꯥꯏ ꯑꯗꯨ ꯚꯦꯟꯇ꯭ꯔꯤꯀꯜꯁ ꯅꯗꯤ ꯀꯩꯅꯣ
ꯅꯠꯇꯦ ꯑꯩꯅ ꯍꯥꯏꯕꯗꯤ ꯕꯥꯞꯇꯨ ꯅꯠꯇ꯭ꯔꯣ ꯂꯩꯗꯅ ꯇꯣꯉꯥꯟ ꯑꯃꯅ ꯑꯅꯤ ꯑꯃꯅ ꯑꯍꯨꯝ ꯂꯩꯗꯥꯏꯅꯦ
ꯎꯝ ꯆꯃꯦꯃꯦ ꯆꯃꯦ ꯎꯝ
ꯊꯥꯏꯅ ꯀ꯭ꯂꯥꯁꯁꯤꯎꯈꯤꯕꯕꯗꯨꯖꯪ
ꯑꯣ ꯑꯉꯥꯡ ꯊꯥꯛꯄꯗ ꯅꯤꯡꯁꯤꯡꯕ ꯅꯠꯇꯕ
ꯅꯠꯇꯦ ꯀ꯭ꯂꯥꯁ ꯇꯨꯌꯦꯜꯞꯇ ꯌꯥꯎꯕ ꯑꯉꯥꯡꯗꯤ ꯅꯠꯇꯦ ꯀ꯭ꯂꯥꯁ ꯇꯨꯌꯦꯜꯞꯇ ꯑꯉꯥꯡꯗꯗꯤ ꯌꯥꯝꯅ ꯕꯦꯁꯤꯛ ꯌꯥꯎꯋꯦ ꯃꯌꯥꯝ ꯃꯅꯨꯡ ꯆꯪ ꯌꯥꯎꯗ꯭ꯔꯦ
ꯀ꯭ꯂꯁ ꯀꯌꯥꯐꯥꯎ ꯇꯥꯛꯀꯦꯅ
ꯑꯗꯣ ꯌꯥꯝ ꯅꯨꯡꯁꯤꯕ ꯍꯥꯏꯔꯒꯗꯤꯅꯦ ꯀ꯭ꯂꯥꯁ ꯍꯧꯖꯤꯛꯀꯥꯟ ꯀ꯭ꯂꯥꯁ ꯋꯥꯟ ꯑꯉꯥꯡꯒꯤ ꯁꯥꯏꯟꯁꯁꯦ ꯈꯪꯕ꯭ꯔꯥ
ꯎꯝ
ꯀꯥꯕꯣꯟꯗꯥꯔꯁꯦ ꯀꯩꯌꯥꯎꯋꯦ ꯍꯥꯏꯕ
ꯍꯔꯃꯟꯗꯔꯁ ꯌꯥꯎꯔ ꯐꯦ ꯄꯨ ꯅꯨꯡꯁꯤꯗꯣꯏꯕ
ꯅꯠꯇꯦ ꯑꯅꯥꯕꯨꯗꯤ ꯌꯥꯝꯅ ꯎꯝ ꯍꯧꯖꯤꯛꯀꯥꯟꯗꯤ ꯑꯉꯥꯡ ꯌꯥꯝꯅ ꯁꯥꯏꯟꯁ ꯌꯥꯝ ꯑꯦꯗꯚꯥꯟꯁ ꯑꯣꯏꯍꯜꯂꯦꯕ
ꯑꯝ
ꯑꯅ ꯍꯥꯟꯅꯗꯤ ꯀ꯭ꯂꯥꯁ ꯋꯥꯟꯗꯒꯗꯤ ꯑꯩꯈꯣꯏ ꯒꯃꯦꯟ ꯇꯥꯖꯕꯗ ꯍꯧꯖꯤꯛꯀꯥꯟꯅꯤ ꯀꯥꯔꯕꯣꯟ ꯇꯥꯏꯞꯇꯛ ꯌꯥꯎꯔꯦ ꯍꯥꯟꯅꯒꯤ ꯁꯥꯏꯟꯁꯁꯤ ꯀꯩꯀꯩ ꯌꯥꯎꯋꯦ ꯍꯥꯏꯕ ꯃꯇꯝꯗ ꯍꯥꯏꯕꯤꯕꯁ ꯑꯗꯩꯗꯤ ꯑꯥ ꯑꯗꯨ ꯀꯝꯕ ꯑ ꯑꯦꯛꯖꯥꯝꯄꯜ ꯑꯗꯩ ꯈ ꯑꯉꯥꯡ ꯃ ꯆꯠ ꯑꯃꯗ ꯍꯧꯖꯤꯛꯀꯥꯟꯗꯤꯅꯦ ꯄꯥꯝꯕꯤꯅ ꯃꯆꯥꯛ ꯁꯨꯡꯕꯗ ꯀꯔꯤ ꯀꯔꯤ ꯆꯪꯏ ꯦꯁꯦ ꯀꯩꯅꯣꯗꯨꯒ ꯌꯥꯎꯔꯝꯅꯦ ꯀ꯭ꯂꯥꯁ ꯋꯥꯟꯗꯨꯒ ꯅꯣꯛꯅꯤꯡꯕꯁꯦ ꯑ ꯑꯉꯥꯡꯅꯤꯅꯨꯡ ꯁꯤꯔꯨꯁꯦ ꯅꯥꯕꯟꯗ ꯁꯁꯄꯦꯔꯏꯗꯣ ꯍꯩꯌꯦ ꯀꯥꯔ ꯟ ꯁꯥꯏꯅ ꯇꯔꯣ ꯇꯔꯣ ꯇꯥꯏ
ꯍꯪ ꯀꯅꯥ ꯀꯅꯥ ꯌꯥꯏ ꯇꯣ
ꯃꯤꯡ ꯍꯥꯏꯗꯣꯏꯅꯤꯅ
ꯅꯪꯒꯤ ꯑꯀꯣꯏꯕꯁꯦ ꯈꯔ ꯀꯅꯨꯡꯣꯝ ꯀꯩꯅꯣꯝ ꯇꯧꯋꯤꯗ
ꯑꯥ ꯈꯔ ꯌ ꯉꯥꯡꯉꯦ ꯃꯁ ꯏꯃꯥ ꯇꯅ
꯭ꯔ ꯃ ꯗꯦꯃꯣꯣꯟꯁꯇ꯭ꯔꯦꯁꯟ ꯇꯧ ꯅꯪꯕꯨ ꯌꯨꯝꯗ ꯑꯗꯨꯝ ꯂꯩꯔꯅꯤꯅ ꯃꯤꯅ ꯄꯥꯎ ꯍꯥꯏꯔꯛꯏꯅꯦ꯫ ꯎꯝ ꯅꯨꯄꯥ ꯑꯃꯅ ꯍꯥꯏꯕꯤꯌꯣꯅ ꯍꯥꯏꯔꯛꯑꯦ ꯑꯩꯉꯣꯟꯗ
ꯑꯣ ꯍꯣ ꯑꯩꯈꯥꯏꯥꯏ
ꯅꯁꯥꯗ ꯃꯁꯥꯗ ꯍꯪꯉꯑꯣ ꯑꯩꯅ ꯑꯩ ꯀꯣꯟꯅ ꯍꯪꯉꯒꯦ ꯍꯥꯏ
ꯎꯝ
ꯑꯗꯨꯒ ꯍꯪꯉꯣ ꯃꯥ ꯌꯨꯝꯗ ꯂꯩꯔꯅꯤꯅ ꯑꯩꯉꯣꯟꯗ ꯀꯟꯅ ꯍꯥꯏꯔꯛꯏ꯫
ꯎꯝ
ꯃꯦꯆꯦꯁ ꯊꯥꯔꯛꯑꯦ ꯑꯗꯨꯃꯥꯏꯅ
ꯀꯔꯝ ꯀꯥꯟꯗ ꯎꯝ ꯑ ꯍꯟꯇꯥ ꯇꯨꯝꯈꯤꯕꯅꯦ ꯑꯗꯨꯒ
ꯑꯌꯨꯛꯇꯔ ꯎꯅꯨꯡ ꯇꯤꯟꯗꯔꯣ ꯊꯥꯔꯛꯄꯅꯦ ꯀꯥꯎꯑꯣ
ꯄꯨꯡ ꯅꯤꯄꯥꯟꯗ ꯇꯨꯝꯃꯤ꯫
ꯊꯕꯛ ꯆꯤꯟꯕ ꯑꯣꯏꯔꯝꯅꯤ ꯀꯩꯅꯣ꯫
ꯑꯝ ꯍꯣꯏ ꯃꯥꯅ ꯌꯥꯝꯅ ꯋꯥꯕ ꯅꯨꯃꯤꯠꯇꯨꯗꯤ ꯑꯗꯨꯝ ꯇꯨꯝꯒꯦ꯫
ꯌꯥꯍꯜꯂꯁꯦ꯫
ꯌꯥꯍꯜꯖ